ꯗ ꯇꯥꯏ
ꯑꯣ ꯑꯩ ꯃꯈꯣꯟ ꯇꯞꯄ꯭ꯔꯣ ꯀꯃꯥꯏꯅ ꯇꯧꯒꯦ
ꯑꯗꯨ ꯌꯥꯔꯦ ꯈꯔ
ꯑꯝ ꯎꯝ ꯉꯔꯥꯡꯁꯤ ꯋꯥꯔꯤ ꯑꯃꯁꯨꯝ ꯇꯧꯖꯕ
ꯎꯝ
ꯉꯔꯥꯡꯁꯤ ꯅꯨꯃꯤꯗꯥꯡꯁꯤ ꯑꯩꯁꯦ ꯅꯨꯡꯊꯤꯟꯗ ꯍꯥꯏꯐꯦꯠ ꯕꯣꯔꯥ ꯅꯨꯡ ꯈꯔ ꯆꯥꯕ ꯆꯠꯂꯨꯔꯦ ꯑꯗꯨꯗꯨꯒ ꯌꯨꯝꯗ ꯍꯜꯂꯛꯑꯒ ꯀꯩꯅꯣ ꯇꯧꯔꯦ ꯑꯩꯈꯣꯏꯒꯤ ꯌꯨꯝꯒꯤ ꯊꯕꯛ ꯈꯔ ꯇꯧꯁꯤꯜꯂꯒ ꯏꯔꯨꯖꯊꯣꯛꯑꯒ ꯉꯥꯏꯍꯥꯛ ꯐꯝꯃ ꯂꯩꯕ ꯃꯩꯁꯤ ꯅꯨꯃꯤꯗꯥꯡꯒꯤ ꯃꯝꯒ ꯃꯝꯝꯕꯅꯤ ꯅꯨꯡꯉꯥꯏꯇꯕꯕꯁꯤ ꯑꯗꯨꯝ ꯃꯩꯁꯤ ꯄꯨꯠꯄ ꯄꯨꯠꯄ ꯇꯧꯕ ꯍꯥꯏꯇꯥꯥꯔꯦꯅꯦ
ꯎꯝ
ꯑꯗ ꯑ ꯃꯁꯤꯗꯤ ꯑꯩ ꯁꯨꯝ ꯑꯩ ꯆꯧꯀꯤꯗꯨ ꯐꯝꯃꯒ ꯂꯥꯏꯔꯤꯛ ꯉꯥꯏꯍꯥꯛ ꯌꯦꯡꯁꯤꯔꯅ ꯇꯧꯔꯝꯕꯅꯦꯕ
ꯎꯝ
ꯑꯗꯩꯗꯤ ꯃꯩꯁꯤ ꯁꯨꯝ ꯐꯠꯄ ꯐꯨꯠꯄ ꯇꯧꯕꯗꯩꯗꯤ ꯈꯣꯏꯗꯧ ꯁꯧꯒꯠꯇꯅ ꯐꯃꯨꯡꯗ ꯑꯗꯨꯝ ꯀꯥꯈꯠꯂꯦ ꯐꯃꯨꯡ ꯀꯥꯈꯠꯈꯤꯕꯗꯩꯗꯤ ꯑꯗꯨꯝ ꯎꯏꯔꯤ ꯎꯏꯔꯤ ꯇꯧꯔꯛꯑꯒ ꯆꯥꯛꯗꯤ ꯆꯥꯏꯌꯦꯕꯨ ꯈꯪꯗꯦꯞ ꯃꯦꯟꯃꯥꯟꯇꯥꯗꯕꯤ ꯑꯗꯨꯝ ꯇꯧꯁꯟꯈ꯭ꯔꯦꯅ ꯉꯔꯥꯡ ꯌꯥꯝ ꯅꯨꯡꯉꯥꯏꯈꯤꯗ꯭ꯔꯤꯅꯦ
ꯏꯁꯤꯡ ꯂꯥꯛꯀꯅꯤ ꯍꯥꯏꯕ ꯀꯩꯅꯣ ꯍꯥꯏꯗꯥꯏꯅꯦ ꯉꯔꯥꯡ ꯂꯥꯛꯄ꯭ꯔꯣ ꯀꯃꯥꯏꯅ ꯇꯧꯕꯤꯒꯦ ꯑꯗꯨꯕ
ꯂꯥꯛꯑꯦ ꯏꯁꯤꯡꯗꯨꯕꯨꯗꯤ ꯏꯁꯤꯡꯗꯨꯕꯨꯗꯤ ꯅꯨꯃꯤꯗꯥꯡ ꯋꯥꯏꯔꯝꯗ ꯂꯥꯛꯑꯒ ꯏꯁꯤꯡ ꯂꯣꯏ ꯍꯥꯞꯆꯤꯟꯕ ꯈꯣꯠꯆꯟꯕ ꯇꯧꯔꯦ ꯑꯗꯩ ꯏꯁꯤꯡ ꯍꯝꯅ ꯑꯃꯨꯒꯤ ꯀꯩꯀꯥꯗꯨ ꯂꯣꯏ ꯁꯦꯡꯇꯣꯛ ꯈꯣꯠꯇꯣꯛꯇꯅ ꯇꯧꯔꯦꯕ ꯑꯗꯨꯕꯨꯗꯤ ꯑꯗꯨ ꯍꯧꯪꯁꯥꯡ ꯈꯔ ꯋꯥꯔ ꯑꯗꯨꯒ ꯑꯗꯨ ꯂꯣꯏꯔꯒ ꯏꯔꯨꯗꯨ ꯊꯣꯛꯄꯗ ꯀꯥꯟꯗꯗꯤ ꯄꯨꯡ ꯇꯔꯨꯛꯀ ꯃꯈꯥꯏ ꯑꯗꯨꯃꯥꯏ ꯇꯥꯔꯦ ꯑꯗꯩꯗꯤ ꯑꯩꯈꯣꯏꯗꯤ ꯃꯤ ꯂꯩꯇꯕꯅꯤꯅ ꯂꯥꯏꯒꯤ ꯗꯨꯛ ꯀꯩꯀꯥꯗꯣ ꯑꯃꯨꯛ ꯂꯣꯏ ꯊꯥꯗꯣꯛ ꯊꯥꯗꯣꯛꯑꯦ ꯑꯗꯨꯒ ꯉꯥ ꯄꯣꯊꯥꯒꯦ ꯇꯧꯕꯗꯨ ꯉꯥ ꯄꯣꯊꯥꯕꯗ ꯀꯩꯅꯣꯝꯃ ꯌꯦꯡꯗ ꯈꯣꯠꯇꯅ ꯇꯧꯒꯗꯕꯗꯨꯣ ꯃꯩꯗꯣ ꯑꯗꯨꯃꯥꯏꯅ ꯃꯨꯠꯈ꯭ꯔꯕꯅꯤꯅ ꯀꯩꯅꯣ ꯇꯧꯦ ꯑꯗꯨ ꯎꯝ ꯑꯗ ꯏꯅꯤ ꯇꯧꯁꯤꯦ ꯎꯝ
ꯍꯧꯖꯤꯛ ꯐꯥꯎ ꯁꯤꯖꯤꯟꯅꯕ ꯑꯝꯇ ꯌꯥꯗ꯭ꯔꯤꯗꯨꯗꯤ ꯃꯥꯏ ꯃꯅꯤ ꯈꯗꯤꯗ
ꯎꯝ ꯑꯗꯣ ꯍꯧꯖꯤꯛꯄꯨꯗꯤ ꯌꯥꯔꯦ ꯉꯁꯤꯗꯤ ꯃꯩ ꯃꯨꯠꯇꯅꯕꯅ ꯑꯩꯁꯨ ꯈꯜꯂꯤ ꯀꯟꯅ ꯃꯨꯠꯇꯕ ꯑꯣꯏꯔꯁꯨꯅꯤ ꯉꯁꯤꯗꯤ ꯅꯪ ꯉꯁꯥꯏ ꯏꯟꯁꯥꯡ ꯁꯦꯝꯃꯨ ꯂꯥꯎ ꯀꯧꯒꯦ ꯀꯩꯀꯩ ꯏꯟꯁꯥꯡꯃꯛ ꯁꯦꯝꯃꯒꯦ
ꯑꯩꯣꯏ ꯀꯣꯕꯤ ꯈꯔ ꯁꯦꯝꯔꯝꯃꯦ ꯇꯤꯜꯍꯧ ꯆꯅꯝ ꯁꯦꯝꯔꯝꯃꯦ ꯐꯗꯤꯒꯣꯝ ꯑꯗꯩ ꯈꯔ ꯁꯦꯝꯝꯃꯦ ꯑꯗꯨ ꯂꯣꯏꯔꯗ ꯑꯗꯨꯒ ꯑꯗꯨ ꯃꯉꯥꯏ
ꯀꯩꯅꯣꯃ ꯂꯥꯁꯇ ꯀꯧꯔꯛꯈꯤꯕ ꯆꯥꯕ ꯌꯥꯏ ꯌꯥꯗꯤ ꯇꯧꯅꯉꯤꯗꯨꯅ ꯀꯩꯅꯣ
ꯐꯗꯤꯒꯣꯝ ꯃꯔꯥꯗꯣ ꯅꯩꯅ ꯍꯥꯞꯄꯝꯕꯅꯦꯕ ꯑꯗꯣ ꯆꯥꯕ ꯌꯥꯕ꯭ꯔꯥ ꯌꯥꯗꯕ꯭ꯔꯥꯅ ꯍꯪꯉꯕ ꯑꯗꯨꯗꯤ
ꯑꯣ ꯌꯥꯎꯕ ꯌꯥꯕ ꯃꯔꯌꯥꯗꯣ
ꯌꯥꯕꯅꯤꯅ ꯀꯩꯁꯨ ꯇꯧꯗꯕꯅꯤꯅ ꯆꯥꯕꯗꯣ
ꯑꯝ ꯈꯪꯗꯕ ꯑꯣꯏꯔꯝꯕꯅꯤꯅ ꯑꯗꯨꯗꯤ ꯑꯃ ꯀꯧꯔꯛꯏꯗꯣ
ꯑ ꯍꯧꯦ
ꯀꯩꯖꯥꯡꯨ ꯊꯣꯡꯉꯎꯒꯦ
ꯀꯣꯕꯤ ꯊꯣꯡꯗ ꯃꯥꯅ
ꯀꯣꯕꯤ ꯊꯣꯡꯉꯣꯏ ꯆꯠꯅꯤꯡꯗꯦ
ꯀꯩ ꯍꯥꯏ
ꯀꯣꯕꯤꯕꯨꯥꯎ ꯍꯥꯎꯕ꯭ꯔꯅꯤ ꯌꯦꯟꯅꯨꯡ ꯈꯔ ꯊꯣꯡꯉꯗꯤ ꯑꯍꯣꯡ ꯑꯇꯥꯎꯕꯤ ꯈꯔ ꯇꯧꯔꯗꯤ ꯐꯩꯗꯅ
ꯍꯣꯏ ꯊ
ꯃꯔꯣꯏꯗꯤ ꯉꯥꯏꯍꯥꯛ ꯂꯩꯔꯒ ꯑꯩꯈꯣꯏ ꯃꯃꯥꯡꯒꯤ ꯏꯌꯥꯝꯕꯗꯣ ꯎꯅꯔꯨꯁꯦ
ꯍꯣꯏ ꯌꯥꯏ ꯌꯥ ꯉꯔꯥꯡꯗ ꯎꯅꯒꯦ ꯇꯧꯔꯒ ꯋꯥꯗꯣ ꯍꯦꯛ ꯂꯩꯔꯝꯗ꯭ꯔꯦ
ꯑ ꯎꯝ ꯑꯩꯁꯨ ꯉꯁꯤꯗꯩꯗꯤ ꯍꯣꯔꯦꯟ ꯅꯨꯃꯤꯗꯥꯡ ꯋꯥꯏꯔꯝꯗꯣ ꯍꯛꯆꯥꯡꯒꯤ ꯈꯔ ꯆꯦꯟꯕ ꯆꯠꯂꯨꯁꯤ ꯑꯩꯒꯤ ꯒꯥꯔꯤꯒꯗꯨ ꯂꯣꯏ ꯆꯥꯝꯊꯣꯛꯇꯅ ꯊꯥꯎ ꯅꯨꯡ ꯇꯩꯁꯟꯗꯅ ꯁꯦꯝ ꯁꯥ ꯂꯩꯔꯝ
ꯑꯣ
ꯑꯩꯁꯦ ꯍꯥꯟꯅꯗꯤ ꯑꯩ ꯒꯥꯔꯤ ꯇꯧꯕꯗ ꯈꯨꯠ ꯊꯥꯗꯣꯛꯑ ꯊꯧꯕ ꯍꯩꯔꯝꯗꯦꯕ ꯀꯊ ꯊ ꯊꯧꯕꯗꯅ ꯀꯅꯝꯕꯗ ꯍꯥꯏꯕꯤ ꯁꯤ ꯆꯦꯞꯁꯟꯕꯒꯤ ꯇꯥꯏꯞꯇ ꯑꯣꯏꯕ ꯑꯗꯨ ꯅꯍꯥꯟꯗꯤ ꯑꯁ ꯄꯥꯏ ꯐꯖꯅ ꯈꯨꯠ ꯊꯥꯗꯣꯛꯑ ꯊꯧꯒꯥꯏ ꯍꯥꯏꯔꯕꯅꯤ ꯁꯨꯝ ꯋꯥꯔꯀꯥꯟꯗ ꯑꯃꯨꯛ ꯑꯃꯨꯛ ꯈꯨꯠ ꯊꯥꯗꯣꯛꯑ ꯊꯧꯕꯁꯤꯁꯨ ꯌꯥꯝ ꯍꯛꯆꯥꯡꯒꯤ ꯌꯥꯝ ꯅꯨꯡꯉꯥꯏꯕ ꯑꯃ ꯐꯪꯉꯤ
ꯑꯣ ꯑꯩ ꯁꯦꯝꯕꯗ ꯅꯨꯡꯉꯥꯏꯔꯝꯃꯤꯔꯥꯕ
ꯍꯣꯏ ꯁꯦꯝꯁꯨ ꯁꯦꯝ ꯈꯪꯗꯦ ꯁꯦꯝꯃꯨꯕꯗꯩꯗꯨ ꯀꯩꯅꯣꯝꯃ ꯊꯧꯕ ꯑꯗꯨꯝ ꯈꯔ ꯌꯥ ꯂꯩꯔꯝꯃꯦ ꯑ ꯈꯨꯠꯇꯗꯣ ꯊꯗ
ꯑꯣ
ꯈꯨꯠ ꯊꯥꯗꯣꯛ ꯊ ꯋꯥ ꯍꯥꯏꯔꯒ ꯊꯥꯏꯅ ꯑꯩꯁꯦ ꯑꯉꯥꯡ ꯑꯣꯏꯔꯤꯀꯥꯟꯗ ꯖꯒꯥ ꯑꯃ ꯂꯩ ꯑꯗꯨꯗꯨꯗ ꯑꯩꯁꯦ ꯈꯨꯠ ꯊꯥꯗꯣꯛꯑꯒ ꯑꯩꯒꯤ ꯒꯥꯔꯤꯁꯤ ꯊꯧꯕꯅꯦꯕ
ꯎ
ꯑꯩꯒꯤ ꯒꯥꯔꯤꯁꯦ ꯑꯗꯨꯗ ꯃꯃꯥꯡꯗ ꯕ꯭ꯔꯦꯀꯔ ꯑꯃ ꯂꯩꯔꯝꯗꯅ ꯑꯩꯁꯨ ꯄꯥꯏꯈꯠꯂꯒ ꯂꯣꯡꯁꯤꯂꯅꯦꯍ ꯃꯣꯏ ꯑꯗꯨ ꯂꯩꯀꯥꯏꯗꯒꯤ ꯑꯍꯟ ꯑꯃ ꯊꯣꯛꯂꯛꯑꯒ ꯑꯁ ꯃꯥꯅ ꯍꯤꯗꯥꯛ ꯑꯃꯨꯛ ꯍꯥꯕꯤꯔꯛꯏꯅꯦ ꯀꯩ ꯍꯤꯗꯥꯛ ꯅꯣ ꯑꯩꯒꯤ ꯃꯃꯤꯡ ꯀꯪꯍꯧꯗ꯭ꯔꯦ ꯑꯁꯣꯛꯄꯗꯨꯗ ꯍꯥꯞꯄꯛꯄꯗꯨꯕꯨ ꯎꯁ ꯀꯔꯤꯅꯣ ꯈꯨꯟꯅꯥ ꯑꯃ ꯇꯧꯏꯤ ꯁꯤꯒꯗꯔꯦ
ꯑꯍꯟꯗꯨꯅ ꯂꯝ ꯌꯥꯝ ꯍꯦꯜꯂꯦꯅ ꯁꯥꯎꯗꯅ ꯆꯨꯞꯀꯗꯕ ꯑꯃ ꯈꯜꯂꯒ ꯍꯥꯞꯄ ꯄꯨꯔꯝꯒꯅꯤ
ꯈꯪꯗꯦ ꯑꯁ ꯃꯥꯅ ꯈꯥꯡꯉꯨ ꯈꯥꯡꯉꯨꯒ ꯍꯥꯏ ꯑꯁ ꯑꯩ ꯈꯥꯡꯕꯨꯗꯤ ꯈꯥꯡꯉꯦꯕꯨ ꯑꯗꯨꯏ ꯈꯨꯇꯨꯞꯇꯨꯗꯤ ꯑꯩ ꯄꯨꯟꯁꯤꯗ ꯑꯗꯨꯃꯥꯏꯅ ꯅꯥꯕꯩ ꯑꯗꯨꯃꯥꯏꯨꯞ ꯍꯤꯗꯥꯛ ꯌꯥꯎꯔꯛꯇ꯭ꯔꯤ ꯀꯥꯏꯗ ꯍꯤꯗꯥꯛ ꯈꯗꯤ ꯄꯨꯊꯣꯔꯛꯏꯗꯣ ꯅꯪꯗꯤ ꯌꯥꯎꯗ꯭ꯔꯣ ꯊꯥꯏꯅ ꯁꯥꯏꯀꯜ ꯊꯧꯕꯗ ꯂꯣꯡꯁꯤꯟꯕ꯭ꯔ
ꯑꯩꯁꯦ ꯊꯥꯏꯅ ꯑꯩꯈꯣꯏ ꯐꯤ ꯂꯩꯕ ꯆꯠꯃꯤꯟꯅꯒꯗꯕ ꯏꯃꯥꯟꯅꯕꯗꯨꯒ ꯊꯥꯏꯅ ꯁꯥꯏꯀꯜ ꯊꯧꯕꯅꯦ ꯑꯗꯨꯗ ꯃꯥꯅ ꯃꯅꯤꯡꯗꯒꯤ ꯍꯥꯏꯐꯦꯠ ꯈꯦꯠꯂꯛꯄ ꯍꯥꯏ ꯇꯥꯔꯦ
ꯑꯥ꯫
ꯑꯗꯒꯤꯗꯤ ꯑꯩ ꯂꯝꯕꯤ ꯐꯠꯇ ꯃꯛꯇꯨꯗ ꯇꯨꯕꯗ ꯈꯨꯔꯨ- ꯈꯨꯔꯥꯏꯖꯤ ꯂꯣꯏ ꯇꯠꯇꯅ ꯐꯤꯕꯝ ꯆꯥꯔꯨꯗ꯭ꯔꯕꯅꯤ꯫
ꯎꯝ ꯑꯗꯨ ꯐꯔꯛꯄꯒ ꯀꯌꯥꯝ ꯀꯨꯏꯅ ꯆꯪꯉꯦ?
ꯐꯔꯦ ꯀꯩꯁꯨ ꯀꯨꯏ ꯆꯪꯗ꯭ꯔ ꯃꯥꯏꯗ ꯑꯉꯥꯡ ꯑꯣꯏꯕꯅꯤ ꯑꯗꯨꯒꯤ ꯐꯒꯔꯦ ꯗꯨꯝ꯫
ꯑꯩꯁꯨ ꯊꯥꯏꯅ ꯑꯉꯥꯡ ꯑꯣꯏꯔꯤꯀꯥꯟꯗꯅꯦ ꯑꯩꯈꯣꯏꯒꯤ ꯏꯌꯥꯝꯕꯗꯣ ꯃꯥꯅ ꯑꯩꯅ ꯑꯩꯅ ꯁꯥꯏꯀꯜ ꯊꯧꯕ ꯃꯥꯅꯤꯉ ꯃꯉꯣꯟꯗ ꯑꯩꯅꯩ ꯂꯣꯏ ꯂꯣꯅ ꯍꯥꯏꯕ꯫ ꯑꯗ ꯃꯅꯥ ꯏꯜꯒꯟꯕ ꯃꯅꯤꯡꯒꯤꯗ ꯃꯥꯅ ꯐꯩꯅꯤ ꯏꯜꯂꯛꯇꯅ ꯑꯩꯁꯦ ꯇꯨꯁꯟꯗꯅꯅꯦ ꯅꯤꯉꯣꯜ ꯆꯥꯛꯀꯣꯡ ꯅꯨꯃꯤꯠꯁꯤ ꯊꯕꯥꯛꯁꯤꯗ ꯁꯥꯏꯀꯜꯒꯤ ꯄꯥꯏꯅꯕ ꯃꯆꯩꯗꯨꯅ ꯊꯕꯥꯛꯁꯤ ꯂꯦꯡꯗꯅ ꯁꯣꯔ ꯐꯨꯟꯗꯅ ꯀꯌꯥꯗꯤ ꯋꯥꯒꯔꯦ꯫
ꯑꯗꯨꯒꯣ꯫ ꯌꯥꯝꯅ
ꯑꯗꯒꯤ ꯑꯩꯈꯣꯏꯒꯤ ꯑꯩꯈꯣꯏꯅ ꯑꯉꯥꯡ ꯑꯣꯏꯀꯥꯟꯗ ꯍꯧꯖꯤꯛꯀꯤ ꯂꯝꯕꯤꯗꯣ ꯅꯨꯡꯑꯣꯏ ꯀꯩꯑꯣꯏꯕꯕ ꯊꯥꯔꯒ ꯁꯦꯝꯕ ꯍꯧꯔꯛꯄꯩ ꯃꯇꯥꯡꯁꯤꯗ ꯑꯩꯅ ꯁꯥꯏꯀꯜꯁ ꯁꯦꯒꯥꯏꯌꯦ ꯑꯩꯈꯣꯏꯒꯤ ꯌꯨꯝꯗꯨꯗꯒꯤ ꯄꯨ ꯊꯧꯗꯣꯔꯛꯄꯅꯦ ꯑꯗꯨꯒ ꯇꯣꯇꯤ ꯑꯃꯃꯝ ꯂꯩ ꯀꯣꯡꯀꯨꯠ ꯑꯃ ꯑꯗꯨꯗꯨꯗ ꯂꯣꯪꯖꯜꯂꯒ ꯑꯩꯖꯦ ꯋꯥꯗꯕꯅꯤꯃꯤ꯫
ꯎꯝ꯫
ꯍꯟꯊꯔꯒ ꯑꯩꯈꯣꯏ ꯀꯀꯥꯅ ꯄꯨꯔ ꯊꯝꯃꯝꯃꯦ ꯌꯨꯝꯗꯗꯨꯒ ꯅꯨꯃꯤꯗꯥꯡ ꯆꯥꯛ ꯆꯔꯝꯗꯥꯏ ꯍꯧꯒꯠꯂꯒ ꯒ꯭ꯌꯥꯟ ꯇꯥꯕꯅꯦꯕ ꯍꯛꯆꯥꯡꯁꯦ꯫
ꯑꯣ꯫
ꯑꯁ
ꯍꯣ ꯀꯨꯏꯗꯔꯤ꯫ ꯃꯃꯥꯡꯗ ꯑꯣꯏ ꯃꯥꯜꯂꯑꯦ ꯑꯩꯗꯣ ꯁꯤ ꯈꯔ ꯆꯠꯂ ꯂꯩꯕ ꯑꯅꯛꯄꯩꯁꯤꯗ ꯏꯃꯥꯟꯅꯕ ꯑꯃꯒ ꯑꯩꯒꯤꯁꯦ ꯒꯥꯔꯤꯁꯦ ꯈꯖ ꯊꯧꯒꯠꯂꯛꯑꯝꯕꯗꯒꯤ ꯂꯝꯕꯤ ꯐꯠꯇꯕꯗꯨꯗ ꯍꯦꯛꯇ ꯒꯔꯤꯁꯦ ꯀꯃꯥꯏꯅ ꯇꯧꯅꯣ ꯈꯪꯗꯦꯕꯗ ꯂꯣꯡꯕꯅꯦꯕ꯫
ꯎꯝ꯫
ꯑꯗꯩꯗꯤ ꯁꯣꯛ ꯃꯌꯥꯏꯁꯤꯗꯤ ꯏꯕꯥꯅꯤꯁꯦ ꯇꯥꯕꯖꯥꯠꯅꯤ ꯏꯃꯅꯕꯗꯨꯗꯤ ꯄꯨꯛ ꯍꯧꯒꯠꯂꯒ ꯃꯇꯥꯏꯗ ꯆꯠꯂ ꯐꯃꯨꯔꯦ ꯍꯥꯏ ꯑꯗꯨꯒ ꯑꯩꯗꯤ ꯍꯧꯒꯠꯂꯛꯄꯁꯤꯗꯤ ꯏꯃꯥꯟꯅꯕꯗ ꯂꯩꯔꯝꯗ꯭ꯔꯦꯅ ꯑꯩꯗꯤ ꯀꯣꯏꯊꯤ ꯊꯤꯔꯕ
ꯎꯝ꯫
ꯑꯗꯩꯗꯤ ꯍꯣꯏ ꯇꯥꯟꯖꯥ ꯑꯗꯨꯗ ꯏꯃꯥꯟꯅꯕꯒꯤ ꯃꯃꯥ ꯑꯃꯅ ꯎꯍꯧꯕꯖꯥꯠꯅꯦꯕ ꯃꯥꯅ ꯆꯪꯁꯤꯜꯂꯒ ꯍꯤꯗꯥꯛ ꯍꯥꯞꯅꯕ ꯍꯤꯗꯥꯛ ꯍꯥꯞꯐꯝꯗ ꯆꯪꯉꯣ ꯆꯪꯉꯣꯅ ꯇꯧꯔ ꯄꯨꯁꯜꯂꯦ ꯑꯩꯗꯤ ꯀꯔꯤꯝ ꯁꯣꯛꯇꯦ ꯁꯤꯅꯦꯕ ꯀꯔꯤꯒꯨꯝꯕ ꯒꯥꯔꯤꯗꯣ ꯊꯧꯕ ꯌꯥꯔꯝꯃꯗꯤ ꯑꯩꯗꯤ ꯑꯗꯨꯝ ꯊꯧꯔ ꯆꯠꯂꯗꯕꯅꯦ ꯃꯥꯅ ꯑꯗꯨꯝꯗꯨꯅ ꯄꯨꯁꯜꯂꯒ ꯒꯥꯔꯤꯗꯣ ꯊꯧꯗ꯭ꯔꯦ ꯑꯗꯒꯤ ꯉꯥ ꯐꯝꯍꯜꯂ ꯊꯝꯃꯦ ꯃꯣꯏ ꯍꯤꯗꯥꯛ ꯍꯥꯞꯄꯩꯇꯧꯕꯗꯨꯗ ꯉꯥ ꯂꯩꯔꯒ ꯆꯤꯛꯈꯠꯂꯛꯅꯦ꯫ ꯆꯤꯛꯄꯗꯤꯁ ꯊꯥꯕꯗꯩ ꯒꯌ꯭ꯥꯟ - ꯃꯦꯟ ꯇꯥꯁꯜꯂꯛꯇ꯭ꯔꯦ ꯑꯩꯖꯦ ꯫ ꯑꯩꯗꯤ ꯀꯩꯒꯨꯝꯕ ꯑꯗꯨꯗ ꯆꯠꯂꯝꯃꯗꯤ ꯂꯝꯕꯤꯗ ꯑꯗꯨꯝ ꯀꯨꯜꯂꯤ ꯀ ꯈꯜꯂꯛꯑꯦꯕ ꯇꯟꯖꯥꯗꯨꯗ꯫ ꯑꯣ ꯅꯨꯃꯤꯠ ꯇꯔꯥ ꯇꯔꯨꯛꯅꯤ ꯌꯦꯡꯉꯒ ꯐꯔꯦ ꯈꯔ - ꯈꯔ ꯆꯠꯄ ꯌꯥꯔꯦ ꯑꯗꯩꯗꯤ꯫
ꯍꯥꯏꯗꯤ ꯑꯍꯥꯝꯕ ꯍꯦꯛ ꯁꯣꯛꯄꯒ ꯅꯥꯕ ꯈꯪꯗꯕꯅꯤꯅꯦ ꯉꯥꯏꯍꯥꯛꯇꯨꯗꯗꯤ ꯑꯗꯨꯒ ꯀꯣꯟꯅ ꯅꯥꯈꯠꯂꯛꯄꯩ ꯋꯥꯅꯤꯅꯦ꯫
ꯍꯣꯏ ꯑꯩꯗꯤ ꯅꯥꯗ꯭ꯔꯦ ꯆꯠꯂꯒꯦ ꯁꯤꯅꯤ꯫
ꯑꯗꯨ ꯌꯨꯝꯗꯗꯤ ꯑꯍꯜ ꯂꯃꯟꯗꯤ ꯄꯥꯈꯠꯅꯔꯝꯅꯤꯅꯦ ꯌꯥꯝꯅ꯫
ꯑꯍꯜ - ꯂꯝꯟ ꯄꯈꯠꯇꯅ ꯉꯥꯡꯉꯦ ꯑꯩꯉꯣꯟꯗꯥ꯫
ꯎꯝ ꯑꯗꯨꯗꯒꯤ ꯊꯥꯏꯅ ꯅꯪ ꯑꯉꯥꯡꯀꯥꯟꯗ ꯅꯪ ꯑꯌꯥꯝꯕ ꯑꯃꯒ ꯁꯤꯒꯤ ꯏꯁꯤꯡ ꯊꯝꯃ ꯃꯔꯒ ꯁꯥꯟꯅꯕꯗꯨꯅ ꯅꯅꯥ ꯇꯠꯇꯅ ꯇꯧꯒꯤꯗꯥꯏꯅꯦ?
ꯍꯣꯏ ꯑꯗꯨꯁꯨ ꯇꯧꯒꯤ꯫
ꯑꯗꯨꯅ ꯅꯍꯥꯟꯗꯣ ꯀꯃꯥꯏꯅ ꯇꯧꯈ꯭ꯔꯒꯦ?
ꯎꯝ ꯃꯈꯨꯟ ꯀꯌꯥꯅꯣ ꯃꯔꯤꯔ ꯇꯔꯦꯠꯂꯥ ꯀꯩꯅꯣ ꯐꯣꯠꯈꯤꯕꯅꯤ ꯑꯗꯩꯗꯤ ꯀꯩꯅꯣꯝ ꯇꯧꯗ꯭ꯔꯦ ꯑꯗꯨꯝ ꯐꯔꯦ꯫
ꯑꯣ ꯑꯗꯨ ꯅꯥꯅꯥ ꯗꯤ ꯈ ꯇꯥꯗ ꯈꯣꯠꯇꯕ ꯇꯧꯕ꯭ꯔꯥ?
ꯑꯗꯨꯝꯕꯗꯤ ꯀꯩꯁꯨ ꯂꯩꯇꯦꯗ ꯇꯥꯗꯕ ꯈꯠꯇꯕꯗꯤ ꯍꯥꯏꯗꯤ ꯃꯊꯛꯇ ꯁꯣꯛꯄꯅꯤꯅ꯫
ꯎꯝ ꯑꯣ ꯐꯔꯦ - ꯐꯔꯦ ꯊꯝꯃꯦ- ꯊꯝꯃꯦ꯫
ꯍꯣꯏ ꯫